ꯆꯥꯛ ꯆꯥꯔꯕꯣ ꯆꯦ
ꯆꯥꯗ꯭ꯔꯤꯌꯦ
ꯀꯩꯗꯧꯔꯝꯃꯤꯅꯣ
ꯑꯩꯔꯣ ꯏꯃꯥꯟꯅꯕꯤꯒ ꯐꯝꯃꯤꯟꯅꯔꯒ ꯋꯥꯔꯤ ꯁꯨꯝ ꯁꯥꯟꯅꯔꯝꯕꯅꯤ
ꯀꯩꯕꯥ
ꯏꯃꯥꯟꯅꯕꯤꯒꯅꯦ ꯐꯝꯃꯤꯟꯅꯔꯒ ꯋꯥꯔꯤ ꯁꯥꯟꯅꯔꯝꯕꯅꯦꯕ
ꯑꯣ ꯊꯦꯡꯃꯜꯂꯦꯍꯦ ꯆꯥꯛ ꯆꯥꯗ꯭ꯔꯗꯤ ꯑꯩ ꯆꯥꯛꯆꯥ ꯇꯣꯛꯑ ꯒ ꯆꯥꯛꯆꯥꯥ ꯇꯣꯛꯑꯒ ꯋꯥꯀꯤꯡ ꯊꯣꯛꯂꯛꯏ
ꯉꯁꯥꯏ ꯍꯦꯟꯖꯥꯡ ꯍꯥꯎꯔꯛꯄ꯭ꯔꯣ
ꯑꯥ ꯑꯗꯨꯝ ꯍꯥꯎꯔꯛꯑꯦ
ꯉꯥ ꯊꯣꯡꯕ ꯃꯊꯦꯟ ꯀꯌꯥ
ꯎꯝ ꯑꯅꯤ ꯑ ꯇꯥꯎꯔ ꯊꯣꯡꯕ ꯑꯃꯒ ꯆꯨꯝꯅ ꯊꯣꯡꯕ ꯑꯃꯒ
ꯑꯩꯗꯤꯉꯣ ꯆꯨꯝꯅ ꯊꯣꯡꯕꯗꯣ ꯌꯥꯝ ꯍꯥꯎꯏꯉꯣ ꯆꯥꯅꯤꯡꯉꯦ ꯌꯥꯝ ꯄꯥꯝꯖꯩꯌꯦꯕ ꯑꯗꯨꯅ
ꯑꯩꯗꯤ ꯇꯥꯎꯔ ꯊꯣꯡꯕꯗꯨꯅ ꯍꯦꯜꯂꯦ ꯍꯥꯎꯕ
ꯎꯝ
ꯄꯥꯝꯖꯕꯗꯣ
ꯅꯣꯏ ꯕꯕꯥꯅ ꯊꯣꯡꯕ꯭ꯔꯥ
ꯊꯣꯡꯗꯦ ꯃꯣꯏ ꯕꯥꯃꯣꯟꯅ ꯇꯧꯋꯦ ꯑꯥ ꯑꯗꯨꯗꯤ ꯈꯪꯗ꯭ꯔꯦ ꯈꯪꯗ꯭ꯔꯦꯗꯤ ꯑꯩꯈꯣꯏꯖꯨ ꯁꯤꯗꯩ ꯆꯠ ꯈꯤꯕꯗꯣ ꯊꯦꯡꯉꯦꯕ ꯈꯔ ꯑꯗꯨꯝ
ꯃꯤꯗꯤ ꯌꯥꯝꯃꯝꯃꯅꯤ
ꯑꯥ ꯈꯔ ꯌꯥꯝꯃꯦ
ꯅꯪ ꯅꯇꯣꯝ ꯀꯦꯖꯩꯔꯥ ꯀꯅꯥ ꯀꯦꯍꯜꯂꯤꯅꯣ
ꯋꯥꯡꯃꯩ ꯆꯦ ꯌꯥꯏꯐꯕꯤꯗꯣ ꯑꯗꯨ ꯀꯦꯍꯜꯂꯤ
ꯐꯔꯦ ꯐꯔꯦ ꯃꯥꯁꯨ ꯀꯦꯕ ꯍꯩꯔꯕꯣ
ꯑꯥ
ꯐꯩ ꯐꯩ ꯑꯩꯗꯤ ꯅꯪ ꯅꯊꯟꯗ ꯀꯦꯖꯔꯝꯃꯅꯤꯅ ꯌꯦꯡꯒꯦꯅ ꯇꯧꯔꯒ
ꯑꯩ ꯏꯊꯟꯇ ꯀꯦꯕꯒ ꯍꯩꯇꯦꯗ
ꯍꯩꯖꯜꯂꯣ ꯍꯩꯖꯜꯂꯣ
ꯎꯝ
ꯍꯧꯖꯤꯛꯄꯨ ꯅꯣꯏ ꯌꯨꯝꯒꯤꯗꯤ ꯆꯥꯛ
ꯇꯣꯛ ꯑꯦ
ꯀꯩ ꯃꯊꯦꯜ ꯇꯧꯔꯕ
ꯆꯦꯡꯒꯨꯝꯒ ꯌꯦꯟꯒ ꯊꯣꯡꯉꯦ
ꯁꯦꯁ ꯆꯦꯡꯒꯨꯝ ꯀꯥꯏꯗꯒꯤꯅꯣ ꯂꯩꯔꯛꯏꯔꯣ
ꯑꯗꯨꯗꯤ ꯈꯪꯗ꯭ꯔꯦ ꯑꯈꯣꯏ ꯃꯥꯅ ꯇꯧꯔ ꯊꯣꯡꯉꯦ
ꯅꯣꯡ ꯇꯥꯕ꯭ꯔꯥꯕ ꯉꯁꯥꯏ
ꯎꯝ ꯈꯥ ꯇꯥꯏ ꯑꯌꯨꯛꯇ
ꯑꯣ
ꯆꯥꯛꯀꯧꯕ ꯍꯜꯂꯛꯑꯒ ꯐꯣꯇꯣ ꯁꯨꯠ ꯆꯠꯄꯗꯣ
ꯎꯝ ꯅꯣꯡꯅ ꯆꯣꯠꯂꯒ ꯐꯤꯔꯣꯟꯒ ꯂꯣꯏ ꯆꯣꯠꯆꯅꯤ ꯆꯣꯂꯛꯇ꯭ꯔꯣ
ꯆꯣꯂꯛꯇꯦ ꯑꯗꯨꯗꯤ ꯑꯗꯨꯀꯥꯟꯗꯗꯤ ꯆꯨꯗ꯭ꯔꯦ ꯆꯥꯛꯀꯧꯕ ꯆꯠꯂꯝꯗꯥꯏꯗ ꯆꯨꯕ ꯑꯗꯨ ꯑꯗꯣ ꯑꯗꯨꯀꯥꯟꯗꯗꯤ ꯀꯩꯁꯨ ꯌꯥꯝ ꯀꯥ ꯍꯦꯟꯅ ꯆꯨꯕꯗꯣ ꯑꯣꯏꯗ꯭ꯔꯦꯕ
ꯑꯣ ꯐꯩ ꯐꯩ ꯆꯣꯠꯍꯧꯗ꯭ꯔꯤꯗꯣ ꯐꯥꯔꯕꯅꯦ ꯆꯣꯠꯂꯗꯤ ꯅꯪ ꯃꯦꯛ ꯀꯞꯀꯥꯗꯣ ꯃꯔꯥꯡ ꯇꯨꯔꯥꯡ ꯂꯥꯡꯉꯗꯤ ꯀꯃꯥꯏ ꯇꯧꯅꯤ
ꯎꯝ ꯆꯣꯠꯇꯕꯗꯨꯐꯧꯗ ꯃꯦꯛꯀꯞꯇꯣ ꯃꯔꯥꯡ ꯇꯨꯔꯥꯡ ꯂꯥꯡꯉꯦ
ꯑꯗꯣ ꯆꯣꯠꯂꯗꯤ ꯀꯃꯥꯏ ꯇꯧꯅꯤ ꯌꯦꯡꯉꯣ
ꯑꯗꯨꯅꯦ ꯍꯥꯏꯖꯦ ꯃꯣꯏ ꯐꯥꯎꯟꯗꯦꯁꯟꯗꯣ ꯈꯪꯗꯦ ꯈꯤꯇꯪ ꯍꯣꯡꯕ ꯑꯣꯏꯕꯩꯔ ꯈꯪꯗꯦ ꯑꯩꯉꯣꯟꯗ ꯌꯥꯝ ꯆꯥꯟꯅꯗꯕꯗꯣ ꯑꯣꯏꯌꯦꯕ
ꯐꯥꯎꯟꯗꯦꯁꯟꯗꯣ ꯍꯣꯡꯕ ꯍꯣꯡꯗꯕ ꯑꯩꯈꯣꯏꯒꯤ ꯏꯁꯀꯤꯟꯒ ꯆꯥꯟꯅꯗ꯭ꯔꯗꯤꯅꯦ ꯁꯀꯤꯟ ꯇꯣꯟꯒ ꯆꯥꯟꯅꯗ꯭ꯔꯗꯤ ꯀꯩꯅꯣꯝ ꯇꯧꯕꯅꯦ
ꯃꯔꯥꯡ ꯂꯥꯡꯉꯒ
ꯎꯝ ꯀꯩꯅꯣꯅꯦ ꯑꯗꯨꯅꯅꯦ ꯐꯥꯎꯟꯗꯦꯁꯟꯒꯨꯝꯕꯖꯤꯗꯤ ꯏꯁꯥꯒꯤ ꯂꯩꯖꯕꯅꯗꯤ ꯐꯥꯕꯅꯦꯕ ꯍꯥꯏꯗꯤ ꯆꯥꯅꯕ ꯏꯁ ꯀꯤꯟꯇꯣꯟꯗꯣ ꯌꯦꯡꯉꯒ
ꯎꯝ
ꯑꯗꯣ ꯑꯩꯗꯤ ꯑꯩꯗꯤ ꯀꯨꯆꯨꯖꯦ ꯈꯔ ꯉꯧꯕ ꯅꯠꯇꯝꯅꯤꯅꯅꯦ ꯈꯔ ꯃꯨꯔꯞ ꯇꯧꯕꯅꯤꯅ ꯐꯥꯎꯟꯗꯦꯁꯟꯁꯦ ꯑꯩꯈꯣꯏꯒꯤ ꯑꯥ ꯑꯉꯧꯕ ꯀꯩꯁꯨ ꯁꯤꯖꯤꯟꯅꯗꯦꯕ ꯑꯌꯥꯝꯕꯅ
ꯎꯝ
ꯑꯗꯣ ꯂꯨꯍꯣꯡꯕꯒꯨꯝꯕ ꯑꯣꯏꯔꯒꯗꯤꯀꯣ ꯈꯔ ꯉꯧꯍꯟꯕꯩ ꯋꯥꯅꯦ ꯆꯥꯛꯀꯧꯕꯒꯨꯝꯕ ꯆꯠꯄꯗꯗꯤ ꯑꯗꯨꯝ ꯈꯔ ꯉꯧꯗꯕꯤꯗ ꯑꯗꯨꯝ ꯇꯧꯋꯦ
ꯑꯥ
ꯃꯤ ꯂꯣꯏ ꯁꯨꯕ ꯃꯥꯜꯂꯦ ꯉꯁꯤꯗꯤ ꯅꯣꯏ ꯏꯃꯨꯡꯗꯣ
ꯑꯥ ꯆꯣ ꯂꯝꯕꯤꯗ ꯋꯥꯀꯤꯡ ꯊꯣꯛꯂꯛꯏ
ꯀꯥꯡ ꯆꯤꯛꯇ꯭ꯔꯣ
ꯆꯤꯛꯇꯦ ꯁꯨꯝ ꯆꯠꯄꯅꯤꯅ
ꯈꯣꯡꯅꯥꯡ ꯅꯨꯡꯉꯥꯏ ꯗ ꯑꯗꯨꯕꯨꯗꯤ ꯃꯤ ꯃꯈꯣꯟ ꯈꯔ ꯇꯥꯕꯒꯤ ꯋꯥꯅꯦ
ꯑꯝ
ꯍꯧꯅꯥꯡ ꯃꯌꯥꯗꯨ ꯆꯠꯇꯣꯏꯔꯣ
ꯑ ꯑꯗꯨ ꯍꯦꯟꯗꯣꯔꯛꯑꯦ ꯁꯣꯝ ꯅꯥꯀꯟꯗ ꯀꯣꯟꯖꯪ ꯂꯣꯝꯗ ꯂꯥꯛꯏ
ꯀꯤꯖꯗ꯭ꯔꯣ ꯈꯣꯡꯅꯥꯡꯗꯣ
ꯃꯤ ꯌꯥꯝꯕꯅꯤꯅ ꯀꯤꯗꯦꯗ
ꯈꯣꯡꯅꯥꯡꯗꯨꯗ ꯃꯥꯏ ꯂꯦꯞꯄ ꯂꯩꯖꯔꯝꯖꯅꯤ ꯑꯩꯗꯤ ꯑꯁꯦꯡꯒꯤ ꯅꯣꯏꯒꯤ ꯈꯣꯡꯅꯥꯡ ꯃꯌꯥꯗꯣ ꯆꯠꯄ ꯈꯨꯗꯤꯡꯒꯤ ꯍꯩꯅꯗꯤꯌꯦ ꯏꯁꯥꯗ
ꯑꯗꯨꯗꯤ ꯑꯗꯨꯝ ꯂꯣꯏ ꯐꯥꯎꯋꯤꯗ
ꯑꯗꯣ ꯊꯥꯏꯅ ꯈꯔ ꯇꯧꯕ꯭ꯔꯕ ꯎꯝ ꯍꯥꯏꯅꯕꯤ ꯍꯥꯏꯅꯕꯤ ꯎꯝ ꯑꯗꯨꯕꯨꯗꯤ ꯑꯩꯈꯣꯏꯔꯣꯝ ꯅꯣꯏꯔꯣꯝ ꯁꯥꯏꯠꯇꯣ ꯈꯔꯗꯤ ꯑꯗꯨꯝ ꯍꯥꯏꯅꯕꯅꯤꯗ ꯃꯄꯥꯗꯣ ꯑꯁꯣꯡꯕ ꯖꯒꯥ ꯌꯥꯝ ꯂꯩꯕꯅꯤꯅ ꯀꯣ
ꯍꯣꯏ ꯍꯧꯖꯤꯛꯄꯨꯗꯤ ꯑꯗꯨ ꯌꯨꯝ ꯀꯩꯅꯣ ꯇꯧꯁꯜꯂꯃꯤꯅ ꯐꯅꯌꯥꯝꯗꯤ ꯐꯔꯦ
ꯆꯠꯄꯗ ꯈꯔ ꯍꯩꯅꯗꯕꯗꯣ ꯈꯤꯔꯨꯝ ꯈꯤꯔꯨꯝ ꯂꯥꯎꯕ ꯑꯥ
ꯍꯌꯦꯡ ꯀꯣꯂꯦꯖ ꯑꯃꯨꯛ ꯆꯠꯇꯦ ꯑꯩꯒ ꯏꯃꯥꯒ ꯑꯍꯨꯝ ꯑꯩꯒ ꯏꯃꯥꯒ ꯏꯃꯥꯆꯧꯕꯤ ꯑꯃꯒ
ꯎꯝ ꯑꯁ ꯑꯩꯁꯨ ꯌꯨꯝꯗ ꯂꯩꯔꯗꯤ ꯌꯥꯝ ꯆꯠꯂꯝꯕꯅꯤꯗ
ꯅꯍꯥꯟꯒꯩꯗꯤ ꯑꯩꯈꯣꯏ ꯅꯤꯄꯥꯟꯃꯨꯛ ꯑꯗꯨꯝ ꯆꯠꯄꯅꯦ ꯕꯕꯥꯍꯣꯏ ꯑꯗꯩꯒꯤ ꯑꯉꯥꯡ ꯈꯔ ꯌꯥꯎꯔꯒ ꯑꯗꯨ ꯉꯁꯤꯗꯤ ꯑꯩꯈꯣꯏꯈꯛ ꯇꯥꯔꯦ
ꯎꯝ ꯅꯪꯒꯤ ꯈꯨꯖꯤ ꯃꯈꯣꯟꯗꯨꯅ ꯕꯨꯠꯀ ꯂꯣꯏ ꯇꯥꯟꯊꯣꯛꯑꯝꯃꯅꯤ
ꯎꯍꯨꯝ ꯆ꯭ꯔꯤꯡ ꯆ꯭ꯔꯤꯡ ꯑꯅ
ꯎꯝ ꯐꯩꯌꯦ ꯑꯗꯨꯃꯥꯏꯅ ꯆꯠꯄꯗꯣ ꯆꯥꯕꯁꯨ ꯇꯨꯝꯕ
ꯎꯝ ꯍꯣꯏ ꯏꯁꯥꯖꯨ ꯁꯨꯝ ꯍꯥꯏꯗꯤ ꯀꯩꯅꯣ ꯇꯧꯍꯟꯗꯦꯗꯅ ꯇꯨꯝꯃꯝꯗꯥꯏꯗꯒ ꯁꯨꯃꯥꯏꯅ ꯅꯨꯡꯁꯤꯠꯀ ꯍꯥꯏꯐꯦꯠ ꯆꯥꯔꯨꯕꯁꯦ ꯌꯥꯝ ꯅꯨꯡꯉꯥꯏꯑꯌꯦꯕ
ꯅꯨꯡꯉꯥꯏꯕꯅꯦ
ꯑꯩꯈꯣꯏ ꯍꯧꯗꯣꯡ ꯅꯨꯡꯁꯤꯕ ꯑꯃ ꯂꯩꯖꯥꯅꯦ
ꯅꯣꯏ ꯍꯧꯗꯣꯡ
ꯎꯝ
ꯑꯩ ꯅꯍꯥꯟꯃꯨꯛ ꯂꯥꯛꯄꯗ ꯂꯩꯍꯧꯕꯗꯨꯔꯣ
ꯅꯠꯇꯦ ꯑꯉꯧꯕꯤ ꯃꯆꯥ ꯑꯃꯒ ꯑꯃꯨꯕꯤ ꯑꯃꯒ
ꯃꯍꯤꯛ ꯌꯥꯎꯗ꯭ꯔꯣ ꯑꯉꯧꯕꯤ ꯑꯉꯧꯕꯤꯗꯣ ꯑꯣꯏꯔꯝꯒꯅꯤ ꯑꯩꯅ ꯃꯍꯤꯛ ꯐꯥꯔꯝꯕꯗꯣ
ꯑ ꯃꯍꯤꯛꯇꯤ ꯂꯩꯇꯕꯅꯦ ꯄꯥꯛꯅ ꯈꯔ ꯈꯕꯨꯗꯤ ꯂꯩꯕꯀꯣ
ꯃꯍꯤꯛ ꯍꯥꯏꯔꯒ ꯍꯩꯅꯗꯕ ꯑꯃ ꯐꯥꯎꯋꯦ ꯏꯁꯥꯖꯦ
ꯊꯣꯡ ꯃꯈꯣꯡꯒꯤ ꯑꯩꯈꯣꯏꯒꯤ ꯃꯔꯤ ꯃꯇꯥꯗꯣ
ꯎꯝ
ꯃꯣꯏꯒꯤ ꯑ ꯍꯧꯗꯣꯡ ꯃꯆꯥ ꯃꯔꯤ ꯂꯩꯍꯧꯋꯦꯕ
ꯎꯝ
ꯑꯁ ꯃꯍꯤꯛꯅ ꯌꯣꯝꯕꯖꯥꯠꯅꯦ ꯑꯗꯨ ꯅꯤꯡꯁꯤꯡꯉꯛꯄꯗ ꯏꯁꯥꯖꯦ ꯑꯃ ꯍꯩꯅꯗꯕ ꯑꯃ ꯐꯥꯎꯕꯗꯣ
ꯐꯖ ꯐꯖꯕꯗ ꯍꯣꯏ
ꯑꯩꯗꯤ ꯃꯍꯤꯛꯇꯣ ꯌꯥꯝ ꯐꯥꯒꯜꯂꯦꯕ ꯍꯧꯗꯣꯡꯒꯤ ꯎꯕꯗ ꯁꯠ ꯁꯠ ꯐꯥꯔꯒꯦ ꯍꯦꯛꯇ ꯁꯤꯠꯀꯥꯏꯕ
ꯑꯗꯨꯝ ꯑꯗꯨꯝ ꯇꯧꯋꯦ ꯑꯩꯈꯣꯏꯁꯨ ꯑꯗꯨꯝ ꯍꯧꯗꯣꯡꯗ ꯀꯩꯅꯣ ꯇꯧꯕꯁꯦ ꯐꯥꯔꯒ ꯑꯗꯨꯝ ꯁꯤꯛꯄ
ꯑꯗꯨꯅꯦ ꯃꯣꯏ ꯍꯤꯗꯥꯛꯀꯨꯝꯕ ꯈꯔ ꯁꯤꯖꯤꯟꯅꯔꯗꯤ ꯐꯗꯣꯏ ꯍꯤꯗꯥꯛꯇꯣ ꯁꯤꯖꯤꯟꯅꯗꯕ ꯍꯥꯏꯇꯥꯔꯦ ꯑꯗꯣ ꯑꯉꯥꯡꯗ ꯀꯩꯗ ꯆꯤꯛꯄꯅꯦꯕ
ꯅꯪ ꯃꯤꯠꯇꯨꯅ ꯑꯩꯉꯣꯟꯗꯅ ꯄꯥꯜꯂꯝꯃꯗꯤ ꯍꯥꯏ ꯑꯣ
ꯑꯩꯈꯣꯏꯖꯨ ꯍꯧꯗꯣꯡ ꯃꯆꯥ ꯀꯣꯛꯄꯅꯦ ꯃꯔꯤ ꯆꯥꯎꯔꯦ ꯑꯩꯈꯣꯏꯅ ꯈꯔ ꯆꯥꯎꯔꯦ ꯑꯗꯣ ꯃꯍꯤꯛ ꯃꯌꯥꯝ ꯂꯩꯔꯝꯃꯦ ꯑꯩꯅ ꯂꯣꯏ ꯐꯥꯗꯣꯛꯄꯗꯩ ꯂꯩꯒꯤꯗ꯭ꯔꯦꯕ
ꯑꯩꯈꯣꯏꯒꯤꯗꯤ ꯃꯄꯤꯗꯨ ꯃꯆꯥ ꯀꯣꯛꯑꯒ ꯎꯝ ꯑ ꯀꯩꯅꯣ ꯇꯧꯋꯦ ꯑꯩꯈꯣꯏꯅ ꯄꯥꯏꯗꯅꯕꯅꯦꯅ ꯀꯩꯅꯣ ꯇꯧꯕꯗꯣ ꯈꯝꯕꯟꯕꯗꯣ ꯍꯣꯏ ꯑꯗꯨ ꯇꯧꯑꯦ ꯍꯥꯏꯕ ꯆꯪꯕꯗ ꯑꯗꯨꯝ ꯑꯃꯗꯃꯨꯛ ꯄꯨꯔ ꯆꯠ ꯑꯃꯗꯃꯨꯛ ꯄꯨꯔ ꯆꯠ ꯇꯧꯕꯒꯤ ꯀꯩꯅꯣ ꯇꯧꯗꯕ
ꯑ ꯑꯩꯈꯣꯏꯗꯤ ꯃꯆꯥ ꯀꯣꯛꯄꯒꯗꯣ ꯑꯩꯅ ꯂꯣꯏ ꯇꯧꯔꯤꯅꯤ ꯀꯩꯝ ꯍꯥꯏꯗꯦ ꯃꯕꯨꯛ ꯌꯥꯝ ꯐꯩ ꯃꯄꯤꯗꯣ
ꯑꯩꯈꯣꯏ ꯃꯄꯤ ꯑꯅꯤ ꯁꯨꯏꯕ ꯑꯗ ꯃꯄꯤ ꯑꯃꯁꯦ ꯈꯔ ꯀꯟꯅꯤꯡ ꯆꯨꯕ
ꯑꯣ
ꯃꯄꯤ ꯑꯃꯗꯤ ꯀꯩꯁꯨ ꯍꯥꯏꯗꯦ ꯃꯥꯅ ꯃꯆꯥ ꯀꯣꯛꯑꯝꯗꯥꯏꯁꯦ ꯑꯗꯨꯝ ꯑꯩꯈꯣꯏꯗ ꯃꯤ ꯃꯅꯥꯛꯇ ꯆꯪꯁꯤꯜꯂꯒ ꯃꯐꯝ ꯁꯦꯝꯕꯤꯌꯣꯅ ꯑꯗꯨꯝ ꯇꯧꯕꯤꯗꯣ
ꯑꯥ
ꯑꯗꯨꯃꯥꯏꯅ ꯇꯧꯋꯦ ꯑꯗꯨꯒ ꯑꯃꯗꯤ ꯇꯧꯗꯦꯕ ꯑꯃꯗꯤ ꯃꯆꯥꯒ ꯄꯥꯏ ꯌꯥꯄꯣꯟꯇꯦ
ꯑꯩꯈꯣꯏꯒꯤꯗꯤ ꯀꯩꯅꯣ ꯇꯧꯅꯦ ꯑꯩꯅ ꯑꯩ ꯐꯃꯨꯡꯗ ꯆꯪꯉꯝꯃꯦꯕꯀꯣ ꯀꯣꯛꯀꯦꯅ ꯑ ꯅꯣꯡꯉꯥꯜꯂꯝꯗꯥꯏ ꯑꯝꯗ ꯑꯗꯩꯗ ꯑꯩꯅ ꯇꯥꯟꯊꯣꯛꯄ ꯇꯥꯟꯊꯣꯛꯄ ꯑꯩꯅ ꯐꯨꯔ ꯇꯥꯕꯗꯩ ꯆꯦꯟꯈ꯭ꯔꯦ ꯍꯧꯗꯣꯡꯗꯣ
ꯎꯝ
ꯑꯗ ꯑꯩꯗꯤ ꯇꯨꯝꯅꯤꯡꯕꯒꯤ ꯃꯌꯥꯏꯗꯨꯅ ꯑꯗꯨꯝ ꯇꯨꯝꯊꯣꯛꯑꯕ ꯑꯗ ꯑꯩꯅ ꯃꯤꯀꯞ ꯊꯣꯛꯂꯛꯑꯀꯥꯟꯗꯨꯗ ꯑꯩꯅ ꯍꯧꯗꯣꯡꯗꯨ ꯍꯥꯟꯅ ꯂꯩꯐꯝ ꯀꯨꯟꯕꯝꯗꯨꯗ ꯂꯩꯔꯝꯗ꯭ꯔꯦ ꯀꯥꯏ ꯆꯠꯈ꯭ꯔꯒꯦꯅ ꯍꯪꯉꯦ ꯀꯣꯏꯍꯪ ꯍꯪꯉꯦ ꯑꯗꯨꯒꯗꯤ ꯀꯥꯏꯗ ꯂꯩꯔꯝꯒꯦꯗ ꯊꯤꯕ ꯌꯥꯕ ꯊꯤꯔꯒ ꯑꯩꯈꯣꯏ ꯃꯥꯅ ꯑꯩꯈꯣꯏ ꯐꯃꯨꯡꯗ ꯆꯪꯉꯝꯕꯅꯦ ꯑꯝꯇ ꯌꯦꯡꯉꯣ ꯍꯥꯏꯔꯦ ꯑꯗꯨꯒ ꯆꯪꯁꯤꯜꯂꯒ ꯌꯦꯡ ꯀꯥꯟꯗ ꯃꯣꯏ ꯐꯃꯨꯡꯗ ꯂꯩꯔꯝꯃꯤꯅꯦꯃꯤ ꯅꯪꯕꯣ
ꯍꯥ ꯑꯩꯈꯣꯏꯖꯨ ꯐꯃꯨꯡꯗ ꯍꯧꯗꯣꯡ ꯃꯆꯥ ꯀꯣꯛꯄ ꯌꯥꯝ ꯌꯥꯎꯋꯦ
ꯑꯗꯨꯒ ꯍꯧꯗꯣꯡꯗꯣ ꯐꯩꯖꯨꯞ ꯃꯔꯛꯇꯨꯗ ꯀꯣꯛ ꯂꯩꯔꯝꯃꯤꯅꯦꯍꯦ ꯃꯆꯥꯗꯣ ꯑꯗꯣ ꯑꯩꯅ ꯊꯥꯡꯇꯣꯔꯛꯑꯦ ꯕꯣꯛꯁ ꯑꯃꯗ ꯕꯣꯛꯁꯇꯤ ꯍꯥꯟꯅ ꯁꯦꯝꯃ ꯊꯝꯃꯕꯅꯦꯕ ꯑꯗ ꯑꯩꯅ ꯃꯥꯗꯣ ꯊꯥꯡꯖꯜꯂꯦ ꯃꯄꯤꯗꯣ ꯑꯗꯩ ꯑꯗꯨꯝ ꯍꯥꯏꯗ꯭ꯔꯦ ꯃꯔꯝ ꯃꯣꯛꯑꯦ ꯑꯗꯨꯗ ꯑꯗꯨꯝ ꯇꯨꯝꯈ꯭ꯔꯦ ꯑꯗꯨꯝ ꯑꯗ ꯑꯗꯨꯝ ꯂꯩ
ꯃꯣꯏ ꯀꯩꯅꯣ ꯇꯧꯔꯗꯤ ꯑꯗꯨꯝ ꯂꯩꯕꯅꯤꯗ
ꯎꯝ ꯑꯗꯨꯗ ꯐꯃꯨꯡꯒꯤ ꯐꯩꯖꯨꯞꯇꯩ ꯀꯩꯗꯩ ꯂꯣꯏ ꯁꯨꯔꯦ
ꯎꯝ
ꯀꯝꯐꯣꯔꯠꯀ ꯊꯥꯛꯇꯅ ꯐꯖꯅ ꯁꯨꯗꯣꯛꯑ ꯐꯖꯅ ꯅꯨꯡꯁꯥꯗ ꯀꯪꯍꯜꯂꯦ
ꯑꯗꯨ ꯃꯣꯏ ꯑꯗꯨꯃꯥꯏꯅ ꯀꯣꯛꯁꯟꯕꯗꯣ ꯃꯅꯝ ꯌꯥꯝ ꯆꯦꯟꯕꯅꯦ ꯍꯥꯏꯕ
ꯐꯠꯇꯕꯅꯦ ꯍ ꯃꯍꯤꯛ ꯆꯪꯉꯛꯇꯣꯏꯅꯦ ꯑꯩꯈꯣꯏꯗ
ꯑꯗꯨꯅꯦ ꯍꯥꯏꯖꯦ ꯑꯗꯒꯤ ꯅꯨꯃꯤꯠ ꯑ ꯑꯩꯈꯣꯏꯕꯣꯛꯍꯣꯏꯅ ꯉꯥꯡꯉꯤꯕ ꯍꯧꯗꯣꯡ ꯈꯣꯡ ꯀꯣꯜꯂ ꯇꯨꯝꯕꯖꯦ ꯑꯗꯣ ꯑꯩꯗꯤ ꯑꯩꯗꯤ ꯑꯗꯨꯝ ꯇꯨꯝꯃꯦ ꯍꯥꯏꯕ
ꯇꯕꯅꯦ ꯑꯗꯣ ꯑ ꯀꯔꯤ ꯑꯣꯛꯇꯣꯔ ꯃꯈꯣꯜ ꯑꯃ ꯇꯥꯏꯖꯤꯅ
ꯎꯝ ꯒꯥꯔꯤ ꯑꯃ ꯆꯠꯈꯤ
ꯎꯝ ꯀꯥꯏ ꯃꯄꯥ ꯌꯧꯔꯕ
ꯎꯝ ꯏꯄꯨ ꯏꯕꯣꯝꯆꯥ ꯍꯣꯏꯗ
ꯎꯝ ꯈꯔ ꯁꯥꯡꯅ ꯆꯠꯄ ꯃꯥꯜꯂꯦ ꯅꯣꯏꯀꯣ
ꯑꯥ ꯑꯗꯨꯝ ꯆꯠꯂꯦ ꯀꯩꯅꯣꯒ ꯌꯧꯋꯤꯗ ꯎꯝ ꯐꯤꯜꯗꯣ
ꯎꯝ
ꯑꯗꯨꯒ ꯌꯧꯕꯒ ꯌꯥꯎꯑꯦ
ꯅꯪꯗꯤ ꯌꯨꯝꯗ ꯂꯩꯕꯗ ꯈꯣꯡꯒꯥꯎ ꯑꯃꯒ ꯑꯗꯨꯝ ꯂꯩꯔꯝꯗꯧ ꯃꯥꯜꯂꯦ ꯐꯅꯦꯛꯀ ꯁꯨꯡꯁꯦꯠ ꯁꯦꯠꯂꯝꯗꯧ ꯃꯥꯟꯗꯦ
ꯁꯦꯠꯂꯦ ꯑꯩꯗꯤ ꯐꯅꯦꯛ ꯑꯗꯨꯝ ꯁꯦꯠꯂꯥ ꯂꯩ
ꯐꯅꯦꯛ ꯁꯦꯠꯂ ꯆꯠꯂꯤꯔꯣ ꯈꯣꯡꯒꯥꯎ ꯁꯦꯠꯂ ꯆꯠꯂꯤꯔꯣ
ꯐꯅꯦꯛ ꯁꯦꯠꯂꯒ ꯌꯧ ꯌꯥꯗꯕꯅꯦ ꯍꯥꯏꯕ
ꯎꯝ ꯃꯥꯟꯗꯕ ꯅꯁꯛꯇꯨꯒ ꯈꯣꯡꯒꯥꯎ ꯑꯃꯒ ꯄꯨꯡꯂꯩꯗ ꯂꯩꯔꯝꯗꯧ ꯃꯥꯟꯕ
ꯐꯅꯦꯛ ꯑꯃꯒ ꯂꯩ ꯑꯩꯗꯤ ꯈꯪꯒꯥꯎ ꯄꯥꯛ ꯁꯦꯠꯇꯦꯕ ꯑ ꯃꯌꯥꯝꯅ ꯍꯥꯏꯅꯦ ꯏꯕꯦꯝꯃ ꯅꯪ ꯑꯃꯅ ꯃꯤꯅ ꯁꯣꯝꯗ ꯈꯣꯡꯒ꯭ꯔꯥꯎꯅ ꯀꯩꯅꯣ ꯇꯧꯋꯦ ꯍꯥꯏꯔ ꯅꯪꯅ ꯐꯅꯦꯛꯇ ꯑꯗꯨꯝ ꯁꯦꯠꯂ ꯂꯩ ꯕꯤꯕꯨꯂꯥ ꯆꯨꯗ꯭ꯔꯥ ꯈꯪꯗꯦ ꯑꯩꯔꯤꯕꯤ ꯑꯗꯨ ꯇꯧꯕꯤ ꯇꯧꯗ꯭ꯔ ꯉꯥꯡꯗꯣꯏ
ꯉꯥꯡꯒꯦ ꯉꯥꯡꯖꯅꯨꯗ ꯑꯩꯈꯣꯏꯅ ꯁꯦꯠꯇꯅ ꯀꯅꯥꯅ ꯁꯦꯠꯂꯨꯗꯣꯏꯅꯣ ꯑꯈꯣꯏꯒꯤ ꯅꯥꯠꯁꯦ ꯑꯈꯣꯏꯅ ꯀꯟꯗꯅ ꯀꯅꯥ ꯀꯜꯂꯨꯅꯤ ꯅꯠꯇ꯭ꯔꯥ
ꯎꯝ ꯑꯩꯗꯤ ꯄꯥꯝꯖꯨ ꯄꯥꯝꯃꯦ ꯐꯅꯦꯛ ꯁꯦꯠꯄꯁꯦ ꯌꯥꯝ
ꯋꯥꯔꯤꯁꯨ ꯌꯥꯝꯅ ꯅꯨꯡꯉꯥꯏꯔꯤ ꯑꯩ ꯊꯝꯅꯤꯡꯉꯦ ꯀꯣꯟꯅ ꯑꯃꯨꯛ ꯁꯥꯟꯅꯔꯁꯦ ꯊꯕꯛ ꯑꯃ ꯇꯧꯔꯨꯒꯤꯒꯦ
ꯑꯥ ꯍꯣꯏ ꯑꯩꯖꯨ ꯉꯥꯍꯥꯛꯇꯪ ꯂꯩꯔꯒ ꯑꯃꯨꯛ ꯇꯧꯔꯛꯀꯦ ꯑꯗꯨꯗꯤ ꯍꯣꯏ ꯊꯝꯃꯒꯦ ꯆꯦ